ꯑꯦ
ꯑ ꯑꯣꯀꯦ ꯇ ꯔꯃꯤꯅꯥ
ꯍꯣꯏꯗꯣ ꯊꯕꯛ ꯑꯃ ꯆꯠꯊꯣꯛꯎꯕ ꯑꯗꯨ ꯍꯜꯂꯛꯑꯒꯅꯦ
ꯑꯥ
ꯏꯃꯥꯅ ꯆꯥꯛ ꯏꯁꯤꯡ ꯃꯊꯦꯜ ꯃꯊꯦꯜ ꯑꯃ ꯃꯌꯥꯝ ꯑꯃ ꯂꯥꯡꯕꯤꯔꯒ ꯊꯝꯂꯝꯃꯦ ꯏꯔꯣꯟꯕꯋ ꯀꯥꯡꯍꯧꯋꯣ ꯆꯝꯐꯨꯠꯋꯣ ꯑꯗꯒꯤꯗꯤ ꯌꯦꯟ ꯊꯣꯡꯕꯒꯣ ꯇꯧꯔꯒꯅꯦ ꯇꯧꯕꯤꯔ ꯂꯩꯔꯦ ꯃꯆꯥꯛꯄꯨꯗꯤ ꯆꯥꯗ꯭ꯔꯦ ꯑꯩꯗꯣ ꯉꯁꯤꯗꯣ ꯊꯕꯛ ꯆꯥꯊꯣꯛ ꯑꯗꯨꯗ ꯑꯆꯥꯄꯣꯠ ꯑꯃ ꯆꯥꯥꯁꯜꯂꯛꯑꯦꯅꯅꯦ ꯆꯥꯗ꯭ꯔꯦ ꯅꯪꯗꯤ ꯀꯃꯥꯏꯅ ꯀꯃꯥꯏꯅ ꯇꯧꯔꯤꯒꯦ ꯅꯨꯡꯗꯥꯡꯋꯥꯏꯔꯝꯁꯤꯗꯕꯣ
ꯎꯝ ꯑꯩꯗꯤ ꯆꯥꯛ ꯊꯥꯡꯀꯠꯂꯝꯕꯅꯤ ꯑꯗꯨ ꯀꯩꯅꯣ ꯇꯧꯔꯦ ꯁꯣꯝꯗ ꯑꯩꯁꯨ ꯍꯥꯏꯗꯤ ꯐꯤ ꯁꯥꯒꯦꯅ ꯄꯣꯛꯂꯛꯑꯦꯕꯀꯣ ꯀꯣꯟꯗ ꯍꯥꯏꯕꯗꯤ ꯃꯄꯥꯟꯗ ꯃꯥꯡꯒꯣꯟꯜꯗ ꯈꯤꯜꯂꯦꯕ ꯑꯗꯨꯗꯨꯅ ꯑꯩꯈꯣꯏꯁꯨ ꯏꯃꯥꯅ ꯃꯍꯨꯠ ꯁꯤꯜꯍꯧꯔꯦ ꯑꯩꯗꯤ ꯆꯔꯛꯇꯨꯕꯗꯤ ꯑꯩꯅ ꯂꯣꯏꯔꯝꯃꯦ ꯑꯗꯨꯒ ꯏꯟꯖꯥꯡꯅ ꯑꯩꯈꯣꯏ ꯃꯥꯅ ꯑꯩꯅ ꯁꯦꯝꯕ ꯍꯧꯔꯛꯦ ꯑꯗꯨꯒ ꯊꯥꯡꯒꯠꯄ ꯏꯁꯤꯡ ꯊꯥꯡꯒꯠꯄ ꯍꯧꯔꯦ ꯑꯗꯨꯗ ꯐꯤꯗꯣ ꯍꯧꯖꯤꯛꯇꯤ ꯂꯧꯁꯤꯡ ꯃꯇꯝ ꯑꯣꯏꯕꯅꯤꯅ ꯏꯅꯥꯅ ꯂꯧꯕꯨꯛꯇꯣ ꯂꯣꯏꯕ ꯉꯝꯃꯔꯣꯏꯅ ꯑꯩꯗꯣ ꯐꯤꯗꯣ ꯂꯣꯏꯁꯤꯟꯅꯕ ꯍꯥꯏꯗꯤ ꯑꯗꯨꯒ ꯑꯃꯨꯛ ꯑꯃꯃꯨꯛ ꯍꯧꯅꯕꯅ ꯇꯧꯕꯒꯤ ꯀ ꯑꯝꯇ ꯂꯣꯏꯁꯤꯟꯅꯕ ꯇꯧꯔꯣꯅ ꯍꯥꯏꯕ ꯑꯗꯨꯁꯨ ꯊꯣꯛꯂꯛꯑꯦ ꯍꯧꯖꯤꯛꯁꯊꯤ ꯑꯃꯨꯛ ꯁꯥꯕ ꯇꯥꯔꯌꯦꯦ
ꯑꯧ ꯍꯧꯖꯤꯛꯀꯥꯟꯁꯦ ꯊꯕꯛ ꯌꯥꯝꯅ ꯆꯤꯟꯅꯩꯅꯦꯀꯣ ꯂꯧ ꯃꯇꯝ ꯂꯧ ꯍꯧꯔꯛꯄ ꯃꯇꯝꯅꯤꯅ ꯑꯩꯈꯣꯏꯁꯦ ꯐꯧ ꯍꯨꯟꯕꯒꯤꯀꯣ ꯂ ꯐꯔꯤꯦ ꯄꯔꯤ ꯑꯅꯤ ꯃꯈꯥꯏꯃꯨꯛ ꯌꯥꯝꯁꯨ ꯋꯥꯅ ꯍꯣꯠꯅꯩꯗ ꯂꯧꯁꯤꯦ ꯋꯥꯏꯌꯦ ꯂꯣꯠꯂꯗ꯭ꯔ ꯖꯦꯗꯦ ꯍꯧꯖꯤꯛꯅ ꯑꯃꯨꯛ ꯀꯥꯏ ꯇꯛ ꯑꯛꯄ ꯂꯧ ꯀꯩꯅꯣ ꯇꯧꯕꯒꯤ ꯀꯟꯅ ꯇꯧꯔꯤ ꯐꯧ ꯍꯨꯟꯅꯤꯉꯥꯏꯀꯣ ꯏꯁꯤꯡ ꯈꯔ ꯇꯥꯕ ꯍꯧꯔꯛꯄꯁꯤꯗ
ꯎꯝ ꯑꯩꯈꯣꯏꯒꯤꯗꯤ ꯑꯃꯨꯛ ꯎꯝ ꯍꯣꯏ ꯃꯤ ꯑꯇꯩꯒꯤꯗꯤ ꯑꯗꯨꯃꯥꯏꯅ ꯍꯥꯏꯗꯤ ꯀꯩ ꯍꯥꯏꯇꯥꯔꯦ ꯈꯣꯏꯕ ꯂꯣꯏꯁꯤꯟꯅꯗꯅ ꯈꯣꯠꯄ ꯇꯧꯅꯔꯦꯗꯅ ꯑ ꯀꯣꯏꯒꯤꯗꯤꯃꯣ ꯑꯗ ꯀꯣꯏꯗ꯭ꯔꯤꯌꯦ ꯍꯥꯥ ꯃꯈꯥꯏ ꯐꯥꯔꯝꯈꯤꯔꯣꯏ ꯅꯨꯃꯤꯠ ꯇꯔꯥꯅꯤꯃꯨꯛꯈꯛ ꯉꯥꯏꯔꯝꯗꯦ ꯃꯤ ꯑꯃ ꯑꯅꯤ ꯆꯥꯕꯤ ꯆꯍꯤꯗ ꯑꯅꯤꯔꯛ ꯂꯣꯛꯄꯤꯔꯣ ꯇꯧꯕꯗꯅꯅꯤ
ꯑꯧ ꯍꯣꯏ ꯍꯣꯏ ꯅꯪꯅ ꯍꯥꯏꯈꯤꯕꯗꯣ ꯍꯥꯏꯐꯦꯠ ꯑꯅꯤ ꯆꯥꯕꯤ ꯇꯧꯋꯦꯅ ꯅꯣꯏꯒꯤꯗꯤ
ꯑ ꯑꯗꯨꯗꯒꯤ ꯑꯩꯈꯣꯏꯩꯅ ꯑꯃꯨꯛ ꯇꯧꯔꯤꯁꯤꯅꯪ ꯑꯃꯨꯛ ꯑꯃꯗ ꯑꯃꯨꯛ ꯂꯣꯛꯄ ꯂꯣꯏꯈꯤꯕꯒꯤ ꯁꯨꯝ ꯆꯔꯨ ꯈꯣꯛ ꯀꯩꯀꯥ ꯂꯩꯍꯧꯕ ꯃꯌꯥꯝꯗꯣ ꯑꯗꯨꯗꯒꯤ ꯑꯃꯨꯛꯀ ꯍꯥꯏꯗꯤ ꯃꯔꯣꯜꯗꯣ ꯑꯃꯨꯛ ꯈꯣꯏꯕꯅ ꯌꯥꯔꯣꯏꯗꯕꯅꯤꯅ ꯀꯩꯅꯣ ꯇꯧꯕ ꯑꯗꯨꯗꯒꯤ ꯑꯃꯨꯛ ꯑꯗꯨ ꯂꯣꯏꯔ ꯑꯃ ꯀꯥꯆꯤꯟ ꯌꯥꯟꯕꯤ ꯈꯣꯠꯄꯤꯅ ꯃꯣꯏꯒꯤ ꯑꯃ ꯂꯩꯗꯥꯏ ꯂꯧꯒꯦ ꯑ ꯇꯔ ꯊꯪꯃꯅ ꯎꯝ ꯀꯥꯆꯤꯟ ꯉꯟꯕꯤꯗꯣ ꯑꯗꯨ ꯇꯧꯕ ꯈꯣꯠꯄ ꯑꯗꯒꯤ ꯐꯧ ꯏꯃꯥ ꯍꯣꯏꯁꯤꯅ ꯑꯃꯨꯛ ꯍꯧꯖꯤꯛ ꯑꯃ ꯇꯧꯔꯤꯁꯤꯅ ꯐꯧꯁꯦ ꯅꯍꯥꯟ ꯂꯣꯛꯄꯗꯣ ꯍꯥꯏꯗꯤ ꯅꯣꯡꯒ ꯈꯔ ꯍꯦꯛ ꯃꯪꯂꯤ ꯃꯪꯂꯤ ꯇꯧꯔꯒ ꯅꯨꯡꯁꯥ ꯐꯖꯅ ꯁꯥꯒꯗꯕꯒꯤ ꯍꯥꯏꯗꯤ ꯂꯧ ꯀꯩꯅꯣꯗꯣ ꯐꯧꯁꯤꯡꯗꯣ ꯐꯖꯅ ꯀꯪꯕꯗꯣ ꯈꯤꯇꯪ ꯋꯥꯠꯄ ꯍꯥꯏꯇꯥꯔꯦ ꯑꯗꯨꯗꯨ ꯑꯗꯨ ꯎꯕ ꯈꯣꯠꯄꯁꯨ ꯑꯃꯨꯛ ꯇꯧꯕ ꯑꯗꯨꯗꯤ ꯋꯥꯏꯑꯦ ꯑꯗꯨꯅꯤ ꯍꯥꯏꯗꯤ ꯑꯗꯣ ꯍꯣꯏ ꯧꯁꯦ ꯎꯗꯕꯗꯩꯗꯤ ꯁꯨꯝ ꯎꯔꯒ ꯈꯣꯠꯂꯒ ꯀꯩꯗ ꯀꯣꯠꯇ ꯀꯩꯗ ꯍꯥꯞꯄ
ꯐꯧꯁꯦ ꯈꯔ ꯍꯥꯞꯆꯤꯜꯂꯒ ꯊꯝꯖꯕꯅ ꯑꯋꯥꯠ ꯑ ꯅꯨꯄꯥꯗꯕꯨ ꯇꯧꯔꯛꯑꯁꯨ ꯀꯣ ꯍꯦꯛ ꯑꯊꯣꯛꯑꯒ ꯍꯥꯏꯗꯣ ꯅꯪꯕꯗꯣ ꯑꯣꯏꯕꯗꯣ ꯐꯧꯒ ꯁꯅꯥꯒ ꯍꯥꯏꯔꯤꯁꯤꯅꯤꯅꯦ ꯄꯩꯁꯥꯁꯦ ꯁꯠꯂꯥꯎꯅ ꯐꯪꯗꯕ ꯂꯩꯇꯦꯕ ꯃꯣꯏꯁꯦ ꯋꯥꯔꯛꯄ ꯀꯥꯟꯗ ꯌꯥꯝꯅ ꯐꯧꯗ ꯁꯅꯥꯒꯁꯤꯅ ꯌꯥꯝꯅ ꯃꯇꯦꯡ ꯑꯣꯏꯌꯦꯕ
ꯋꯥꯜꯂꯒ ꯆꯥ ꯄꯑꯅ ꯍꯥꯏꯕ ꯃꯤꯅꯗꯤ ꯑꯗꯣ ꯋꯥꯟꯕ ꯍꯥꯏꯁꯤꯁꯨ ꯃꯇꯝ ꯃꯇꯝꯒꯤ ꯄꯩꯁꯥꯁꯦ ꯂꯧꯔꯂꯛꯄꯗ ꯈꯤꯇꯪ ꯍꯣꯡꯕꯩ ꯋꯥꯅꯤ ꯃꯣꯟꯗ ꯈꯔ ꯂꯩꯔꯗꯤ ꯍꯥꯏꯗꯤ ꯑꯉꯉ ꯍꯦꯇ ꯇꯥꯡꯈꯠꯄꯤꯦꯗꯅꯀꯣ ꯑꯗꯨ ꯈꯤꯇꯪ ꯍꯦꯛ ꯑꯩꯈꯣꯏꯗꯤ ꯑꯃꯨꯛ ꯋꯥꯕ ꯆꯥꯕ ꯀꯩꯅꯣ ꯇꯧꯕꯁꯤꯗ ꯑꯃ ꯎꯖꯔꯒ ꯑꯗꯨꯃꯥꯏꯅ ꯀꯩꯗ ꯀꯩꯔ ꯈꯔ ꯍꯦꯛ ꯍꯥꯞꯍꯧꯕꯁꯤꯅ ꯐꯋꯏ ꯍꯦꯛꯉ ꯑꯩꯈꯣꯏꯗꯤ ꯑꯣ ꯑꯗꯨꯁꯨ ꯑꯗꯨꯝ ꯍꯑꯦ ꯌꯥꯝ ꯇꯧꯗꯅ
ꯑꯣ ꯌꯥꯝꯅ ꯊꯏꯌꯦ ꯑꯅꯤ ꯆꯥꯕꯤꯁꯦ ꯑꯅꯤ ꯆꯥꯕꯤꯁꯦ ꯁꯨꯝ ꯇꯧꯔꯒꯗꯤ ꯍꯥꯏꯗꯤ ꯃꯣꯏꯒꯤ ꯏꯈꯣꯡ ꯅꯂꯥ ꯀꯔꯤ ꯀꯔꯥꯡꯁꯦ ꯐꯖꯅ ꯁꯦꯝꯕꯤꯔꯒꯀꯣ ꯃꯅꯤꯄꯨꯔꯁꯦ ꯁꯤꯟꯕ ꯊꯨꯡꯕꯁꯤꯃ ꯍꯥꯏꯗꯤ ꯑꯩꯈꯣꯏꯅ ꯆꯥꯖꯒꯗꯧꯔꯤꯕ ꯆꯥꯡꯗꯨ ꯈꯈꯤꯇꯪ ꯅꯠꯇꯅ ꯑꯇꯣꯞꯄ ꯃꯄꯥꯟ ꯂꯝꯗ ꯊꯥꯗꯣꯛꯄ ꯉꯝꯕꯒꯤ ꯆꯥꯡꯗ ꯍꯥꯏꯗꯤ ꯐꯧꯁꯦ ꯊꯥꯕꯁꯦ ꯑꯩꯈꯣꯏ ꯁꯤꯗ ꯌꯥꯝꯅ ꯆꯥꯟꯅꯕ ꯃꯐꯝ ꯑꯃꯁꯨ ꯑꯣꯏꯌꯦ ꯑꯗꯨꯒ ꯏꯁꯤꯡꯁꯦ ꯈꯔ ꯋꯥꯠꯄꯒꯤꯅꯦꯕ ꯑꯅꯤ ꯆꯥꯕꯤꯁꯦ ꯑꯌꯥꯝꯕ ꯃꯐꯝꯗ ꯉꯝꯗꯕꯁꯦ ꯑꯗꯨꯅ ꯁꯤꯒꯤ ꯏꯊꯩ ꯂꯧꯈꯣꯡꯁꯦ ꯐꯖꯅ ꯁꯦꯝꯕꯤꯔꯒꯗꯤ ꯃꯐꯝ ꯃꯐꯝ ꯈꯨꯗꯤꯡꯃꯛꯇ ꯏꯁꯤꯡꯁꯦ ꯇꯠ ꯏꯇꯠ ꯇꯠꯇꯅ ꯐꯪꯍꯟꯕ ꯑꯣꯏꯔꯒꯗꯤ ꯑꯩꯈꯣꯏꯅ ꯆꯥꯅꯕꯒꯤꯗꯒꯤ ꯍꯦꯟꯅ ꯗꯣꯛꯇꯔꯅ ꯃꯄꯥꯟꯗ ꯊꯥꯔꯒꯗꯤ ꯌꯥꯝꯅ ꯆꯥꯎꯈꯠꯄ ꯑꯃ ꯑꯣꯏꯒꯗꯕꯅꯤꯅꯦ ꯑꯗꯨꯕꯨ ꯁꯤꯨꯒꯨꯝꯕꯒꯤ ꯈꯟꯅ ꯅꯩꯅꯕꯁꯦ ꯀꯌꯥ ꯏꯇꯧ ꯇꯧꯕ ꯎꯗꯦ
ꯃꯥꯅꯦ ꯃꯥꯅꯦ ꯍꯥꯏꯗꯤ ꯑꯩꯈꯣꯏꯒꯤꯁꯨ ꯑꯅꯤ ꯆꯥꯕꯤꯁꯦ ꯍꯥꯏꯗꯤ ꯃꯥꯏ ꯄꯥꯛꯄ꯭ꯔꯥ ꯃꯁꯤ ꯑꯣꯏꯊꯣꯛꯄ ꯍꯥꯏꯗꯤ ꯐꯧꯁꯦ ꯀꯩꯅꯣ ꯇꯧꯕ꯭ꯔꯥ ꯈꯣꯠꯄ꯭ꯔꯥꯅ ꯌꯦꯡꯉꯤꯗ ꯃꯃꯥꯡꯁꯦ ꯍꯤꯗꯒꯤꯅꯦꯕ ꯍꯧꯔꯛꯏꯁꯦ ꯍꯟꯗꯛꯀꯗꯤ ꯑꯅꯤꯔꯛ ꯈꯛꯇ ꯁꯨꯗ ꯉꯥꯏꯔꯦꯕ ꯑꯗꯨꯁꯨ ꯍꯥꯏꯗꯤ ꯑꯩꯈꯣꯏꯒꯤꯗꯤ ꯀꯩ ꯍꯥꯏꯇꯥꯔꯦ ꯇꯨꯔꯦꯜꯒꯨꯝꯕ ꯑꯗꯒꯤ ꯀꯦꯅꯦꯜꯒꯨꯝꯕꯁꯦ ꯂꯩꯕꯒꯤꯀꯣ ꯑꯗꯨꯗ ꯁꯨꯝ ꯃꯥꯏ ꯄꯥꯛꯄ ꯌꯦꯡꯁꯦꯅ ꯈꯔ ꯑꯩꯈꯣꯏꯒꯤ ꯕꯕꯥꯍꯣꯏꯒꯤ ꯃꯣꯏꯒꯤ ꯏꯃꯥꯟꯅꯕ ꯈꯔ ꯇꯧꯔꯒ ꯄ꯭ꯔꯙꯥꯟ ꯀꯩꯀꯥ ꯆꯥ ꯄꯔꯤꯦꯁꯟ ꯃꯣꯏ ꯈꯔ ꯑꯗꯨꯝ ꯇꯧꯔꯒ ꯑꯃꯨꯛꯇꯪ ꯑꯩꯈꯣꯏꯁꯣꯟ ꯃꯩꯇꯩꯁꯤꯗ ꯌꯥꯕ꯭ꯔꯥ ꯍꯥꯏꯅ ꯑꯗꯨꯃꯥꯏꯅ ꯍꯧꯗꯣꯛꯈꯤꯕꯅꯦ ꯑꯗꯣ ꯌꯥꯈꯤꯕꯗꯒꯤ ꯍꯟꯗꯛꯁꯨ ꯑꯃꯨꯛꯀ ꯇꯧꯕꯁꯦ ꯈꯣꯠ ꯁꯔ ꯅꯠꯇ꯭ꯔꯒ ꯑꯩꯈꯣꯏꯔꯣꯝꯗ ꯑꯗꯨꯝ ꯃꯊꯪ ꯃꯊꯪ ꯑꯗꯨꯝ ꯎꯔꯛꯀꯗꯗꯧꯕ ꯃꯥꯜꯂꯦ ꯍꯥꯏꯗꯤ ꯃꯥꯏ ꯄꯥꯛꯑꯦꯕ ꯇꯔꯤ ꯊꯕꯥꯛ ꯇꯣ
ꯑ ꯑꯗꯨꯅꯦ ꯃꯅꯤꯄꯨꯔꯤ ꯁꯤꯟꯕ ꯊꯨꯡꯅ ꯁꯨꯃꯥꯏꯅ ꯇꯧꯔꯒꯗꯤ ꯈꯔ ꯊꯨꯅ ꯆꯥꯎꯈꯠꯄ ꯌꯥꯕꯒꯤꯦꯀꯣ ꯍꯨꯃꯥꯡꯁꯦ ꯈꯔ ꯆꯥꯎꯈꯠꯄ ꯌꯥꯕꯒꯤ ꯃꯑꯣꯡ ꯑꯃꯗꯤ ꯎꯕ ꯑꯗꯨꯕꯨ ꯇꯟꯕꯒ ꯑꯗꯒꯤ ꯏꯊꯩ ꯂꯧꯈꯣꯡꯁꯦ ꯐꯖꯅ ꯁꯦꯝꯕꯤꯗꯕꯁꯤꯒ ꯁꯤꯒꯨꯝꯕꯒꯤ ꯋꯥꯈꯜꯂꯣꯟ ꯂꯩꯕ ꯀꯩꯅꯣꯁꯤꯡꯁꯤꯅ ꯂꯩꯕꯥꯛꯁꯤ ꯑꯇꯪ ꯐꯖꯅ ꯌꯦꯡꯁꯤꯟꯕꯤꯔꯒꯗꯤ ꯌꯥꯝꯅ ꯅꯨꯡꯉꯥꯏꯅꯤ ꯍꯥꯏꯅ ꯈꯂꯦ
ꯀꯥꯟꯅꯁꯨ ꯈꯤꯇꯪ ꯍꯦꯛ ꯃ ꯌꯦꯡ ꯍꯥꯏꯂ ꯏꯗꯅ ꯀ ꯇ꯭ꯔꯦꯟ ꯀꯩꯒꯨꯝꯕꯗ ꯁꯨꯃꯥꯏꯅ ꯁꯦꯝꯕꯤꯔꯒꯗꯤ ꯍꯥꯏꯗꯤ ꯑꯗꯨꯝ ꯃꯥꯏ ꯄꯥꯛꯅ ꯑꯗꯨꯝ ꯉꯝꯅꯤꯗꯤ ꯈꯜꯂꯦ ꯍꯥꯏꯗꯤ ꯃꯤꯒꯤ ꯂꯝꯗꯗꯤ ꯉꯝꯃꯒ ꯑꯩꯈꯣꯏꯗꯤ ꯀꯩꯗꯒꯩꯗꯤ ꯉꯝꯃꯣꯏ ꯅꯠꯇ꯭ꯔꯥ ꯑꯗꯨꯅ ꯈꯔ ꯀꯩꯅꯣ ꯇꯧꯕꯁꯦ ꯍꯥꯏꯗꯤ ꯃꯇꯦꯡ ꯄꯥꯡꯁꯤꯟꯅꯕ ꯑꯃꯥꯡꯅ ꯇꯧꯕꯗꯨꯗ ꯆꯥꯎꯈꯠꯃꯤꯟꯅꯒꯦ ꯍꯥꯏꯔꯗꯤ ꯁꯤꯒꯨꯝꯕ ꯑꯐꯕ ꯊꯕꯛꯁꯤꯗ ꯑꯗꯨꯝ ꯃꯥꯡꯉꯦ ꯆꯪꯁꯤꯟꯅꯕ ꯍꯣꯠꯅꯕꯁꯦꯃ ꯁꯀꯥꯗꯤ ꯑꯣꯏꯔꯤꯕ ꯁꯨꯝ ꯂꯝ ꯈꯔꯗꯅ ꯑꯃꯨꯛ ꯂꯧꯒꯨꯝꯕꯩ ꯃꯍꯨꯠꯇ ꯑꯗꯨꯝ ꯀꯩꯅꯣꯒꯨꯝꯕ ꯋꯥꯒꯥꯏꯒꯨꯝꯕ ꯀꯩꯒꯨꯝꯕ ꯁꯣꯝꯗꯅ ꯑꯃꯨꯛ ꯑꯗꯨꯝ ꯂꯧꯁꯦ ꯍꯦꯛ ꯂꯣꯛꯄ ꯂꯣꯏꯈꯤꯕꯗꯒꯤ ꯏꯟꯁꯥꯡ ꯅꯥꯄꯤꯁꯦ ꯑꯗꯨꯝ ꯋꯥꯠꯇꯅ ꯆꯍꯤꯁꯤꯃ ꯀꯩ ꯑꯃ ꯑꯗꯨꯝ ꯂꯝꯁꯤꯜꯂꯝ ꯑꯉꯥꯡ ꯑꯣꯏꯅ ꯊꯝꯍꯟꯗꯕꯗ ꯚꯕꯣꯛꯁꯤꯡꯁꯦ ꯑꯗꯨꯝ ꯇꯧꯕ ꯎꯏꯌꯦ
ꯑꯧ ꯑꯌꯥꯝꯕꯗꯤ ꯍꯣꯏ ꯁꯤꯖꯟ ꯁꯤꯖꯟꯒꯤ ꯍꯥꯏꯗꯤ ꯀꯩꯅꯣꯒꯤ ꯑꯣꯏꯅ ꯇꯧꯅꯩꯌꯦ ꯇꯧꯔꯒꯁꯨ ꯂꯣꯏꯅꯃꯛꯇ ꯉꯝꯗꯕꯁꯦ ꯑ ꯍꯣꯏꯕꯅꯤꯅꯦ
ꯎꯝ ꯑꯗꯨ ꯍꯥꯏꯗꯤ ꯈꯤꯇꯪ ꯍꯦꯛ ꯑꯗꯨꯃꯥꯏꯅ ꯇꯧꯕ ꯑꯃꯁꯤꯗꯤ ꯈ꯭ꯋꯥꯏ ꯃꯔꯨꯁꯤꯗꯤ ꯏꯁꯤꯡ ꯑꯣꯏꯕꯅꯤꯅ ꯍꯦꯛ ꯄꯥꯠ ꯃꯌꯥ ꯍꯦꯛ ꯑꯣꯏꯒꯨꯝꯕ ꯑꯗꯒꯤ ꯁꯨꯝ ꯀꯩꯅꯣꯒꯨꯝꯕ ꯀꯩ ꯍꯥꯏꯅꯤ ꯋꯥꯉꯨꯒꯨꯝꯕ ꯑꯗꯗꯒꯤ ꯋꯥꯒꯥꯏꯒꯨꯝꯕ ꯑꯗꯨꯒꯨꯝꯕ ꯂꯪ ꯈꯔꯞ ꯑꯗꯒꯤꯗꯤ ꯇꯦꯟꯊꯥ ꯍꯥꯏꯔꯣ ꯑꯗꯨ ꯑꯗꯨꯃꯥꯏꯅ ꯁꯨꯝ ꯈꯔ ꯍꯦꯛ ꯄꯥꯥꯛꯅ ꯂꯩꯖꯕ ꯂꯪ ꯈꯔꯗꯒꯤ ꯑꯗꯨꯝ ꯁꯨꯃꯥꯏ ꯑꯅꯤ ꯆꯥꯕꯤꯁꯦ ꯈꯔ ꯃꯆꯤ ꯃꯆꯤ ꯀꯥꯊꯤꯟ ꯀꯥꯊꯤꯟ ꯈꯔ ꯈꯔꯗ ꯑꯗꯨꯝ ꯇꯧꯔꯒꯗꯒꯤ ꯑꯗꯨꯝ ꯆꯥꯏꯌꯦ ꯑꯗꯨꯒ ꯁꯨꯝ ꯏꯟꯖꯥꯡ ꯍꯥꯏꯗ ꯑꯗꯨꯨꯝ ꯂꯧꯕꯨꯛꯁꯤꯗ ꯂꯟꯍꯥꯡ ꯑꯣꯏꯅ ꯀꯩꯅꯣ ꯇꯧꯔ ꯂꯩꯕ ꯃꯇꯝ ꯁꯨꯃꯥꯏꯅ ꯁꯨꯝ ꯏꯟꯖꯥꯡꯃꯛꯇꯧꯔꯒ ꯊꯥꯕ ꯑꯁꯪ ꯑꯃꯥꯟꯒ ꯍꯦꯛ ꯎꯕꯁꯦ ꯁꯨꯝ ꯅꯨꯡꯉꯥꯏꯖꯕꯗꯦ ꯑꯩꯈꯣꯏ ꯃꯅꯤꯄꯨꯔꯗ ꯁꯨꯃꯥꯏꯅ ꯇꯧꯗꯅ ꯍꯥꯏꯗꯤ ꯈꯤꯇꯪ ꯑꯃꯗꯤ ꯎꯕ ꯅꯣꯝꯕꯗ ꯇꯝꯗꯕ ꯖꯒꯥꯁꯨ ꯑꯗꯨꯝ ꯍꯦꯛ ꯌꯥꯎꯔꯤꯒ ꯎꯕꯗꯀꯣ ꯅꯨꯡꯉꯥꯏꯖꯕ ꯑꯃꯗꯤꯗꯤ ꯍꯦꯛ ꯄꯣꯛꯑꯦꯕ ꯑꯗꯁꯦ
ꯑ
ꯑ ꯑꯗꯨꯅꯤ ꯇꯧꯔꯤꯁꯦ ꯍꯧꯖꯤꯛꯀꯥꯟꯁꯦ ꯅꯣꯡꯖꯨ ꯅꯨꯡꯁꯥꯁꯤꯁꯨ ꯃꯊꯣꯛ ꯃꯔꯝ ꯑꯃ ꯏꯈꯪꯈꯪꯗ ꯍꯥꯏꯕꯗꯤ ꯅꯨꯡꯁꯥꯁꯦ ꯐꯠ ꯐꯠ ꯅꯨꯡꯁꯥꯐꯝꯒꯨꯝ ꯇꯧꯋꯦ
ꯃꯥꯅꯦ ꯃꯥꯅꯦ ꯇꯝꯕ ꯉꯝꯗ꯭ꯔꯦ ꯍꯧꯖꯤꯛ ꯑꯀꯥꯟꯁ
ꯄꯥꯏꯔꯛꯑꯒ ꯍꯦꯛ ꯇꯥꯕ ꯑꯣꯏꯅ ꯇꯧꯋꯦ ꯃꯄꯜ ꯂꯝꯒ ꯆꯞ ꯃꯥꯟꯅꯁꯜꯂꯛꯑꯦꯀꯣ
ꯇꯨꯡꯒꯤ ꯄꯣꯔꯥꯝ ꯌꯥꯠꯄꯒ ꯌꯥꯕꯖꯥꯠ ꯅꯠꯇ꯭ꯔꯦꯀꯣ ꯅꯨꯡꯁꯥ ꯅꯣꯡꯖꯨ ꯅꯨꯡꯁꯥꯁꯦ ꯄꯨꯔꯥ ꯀꯩꯅꯣꯝꯃ ꯇꯧꯔꯦꯕ ꯍꯥꯏꯗꯤ ꯅꯨꯡꯁꯥ ꯌꯥꯛ ꯂꯥꯎ ꯁꯥꯔꯝꯃꯒꯁꯨ ꯍꯦꯛꯇ ꯃꯤꯅꯤꯠ ꯑꯃ ꯑꯅꯤꯗ ꯊꯛ ꯂꯥꯎꯅ ꯑꯣꯜꯂꯒ ꯍꯦꯛꯇ ꯖ꯭ꯔꯝ ꯖ꯭ꯔꯝ ꯍꯩꯊꯔꯛꯄꯇꯤꯌꯥꯁꯦ ꯁꯨꯝ ꯃꯨꯁꯨ ꯃꯨꯁꯟꯕ ꯁꯤꯒꯨꯝꯕ ꯃꯌꯥꯝꯁꯤꯅ
ꯄꯥꯟꯂꯝꯗꯧꯅ ꯇꯧꯔꯦꯕ ꯍꯧꯖꯤꯛꯁꯦ ꯍꯥꯏꯗꯤ ꯃꯅꯤꯄꯨꯔ ꯃꯥꯟꯖꯜꯂꯛꯇ꯭ꯔꯕꯗꯣꯅ ꯑꯗꯨꯃꯥꯏꯅ ꯇꯧ ꯇꯔꯁ